ꯍꯂꯣ
ꯇꯥꯔꯕꯣ
ꯇꯥꯏꯌꯦ ꯇꯥꯏꯌꯦ
ꯑꯗꯨꯗꯨꯅ ꯑꯗꯨꯝ ꯎꯝ ꯍꯥꯏꯔꯣ ꯅꯣꯏ ꯌꯥꯝ ꯉꯛꯑꯦ ꯂꯩꯋꯥꯗꯣ ꯑꯩ ꯆꯥꯔꯝꯗꯔꯤꯗꯨꯅꯤ ꯑ
ꯆꯥꯗꯦ ꯆꯥꯗꯦ ꯏꯕꯦꯝꯃ ꯑꯝꯇ ꯆꯥꯗꯦ ꯑꯩꯈꯣꯏ ꯈꯪꯗꯦ ꯅꯪꯅ ꯍꯥꯏꯔ ꯈꯪꯏ ꯀꯅꯥꯝ ꯆꯥꯁꯤ
ꯑꯝ ꯑꯝꯇ ꯆꯥꯎ ꯑꯝꯇꯥ ꯆꯥꯎ ꯀꯌꯥꯝ ꯍꯥꯎꯒꯦ ꯌꯦꯡꯉꯣ
ꯑꯩꯗꯤ ꯀꯩꯅꯣ ꯇꯧꯑꯦꯕ ꯏꯔꯣꯜꯂꯒ ꯇꯪ ꯆꯥꯕꯅꯤꯅꯅꯦ
ꯎꯝ
ꯏꯔꯣꯜꯂꯒ ꯆꯥꯕꯅꯤꯅꯅꯦ ꯀꯩꯅꯣ ꯇꯧꯗꯦ ꯍꯥꯏꯕ ꯃꯍꯥꯎ ꯑꯗꯨ ꯇꯦꯁꯇꯨ ꯑꯃꯣꯛ ꯈꯪꯗꯦ
ꯑꯩꯈꯣꯏꯗꯤ ꯍꯦꯛ ꯂꯩꯋꯥꯅ ꯈꯪꯉꯛꯄꯁꯦ ꯑꯗꯨꯝꯃꯥꯏ ꯑꯗꯨꯝ ꯆꯥꯔꯛꯑꯦ ꯑꯩꯅ ꯑꯉꯥꯡ ꯑꯣꯏꯔꯤꯉꯩꯗꯩ ꯂꯩꯋꯥꯅ ꯈꯪꯂꯛꯄꯁꯦ ꯌꯧꯖꯤꯛꯀꯤ ꯑꯗꯨꯃꯥꯏ ꯂꯧꯔ ꯆꯥꯕꯤ ꯗꯨꯝ ꯆꯥꯔꯦ ꯀꯥꯡꯒꯧ ꯒꯁꯤꯅ ꯀꯣꯟꯅ ꯇꯧꯕꯩ ꯋꯥꯅꯦ ꯑꯦ
ꯍꯨ ꯀꯥꯡꯉꯧꯖꯤꯅ ꯑꯗꯨꯝ ꯇꯧꯅꯔꯦꯗꯅ ꯑꯁ ꯑꯗꯨꯒꯤꯃꯑꯣ ꯀꯅꯣꯟ ꯃꯩꯗ ꯂꯧꯔꯒ ꯀꯅꯣ ꯇꯧꯕꯒꯤ ꯆꯥꯕꯁꯤ ꯀꯌꯥꯝ ꯍꯥꯎꯏ ꯈꯪꯗ꯭ꯔꯤ ꯑ ꯍꯩ ꯑꯗꯨꯃꯥꯏ ꯑꯝꯇ ꯆꯥꯎ ꯑꯝꯇ ꯆꯥꯑꯣꯕ꯫ ꯐꯨꯇꯣ
ꯎꯁꯣꯏ ꯎꯁꯣꯏ-ꯎꯁꯣꯏ ꯎꯆꯦꯛꯁꯦ ꯍꯧꯖꯤꯛꯁꯦ ꯎꯁꯣꯏ ꯐꯧꯒꯗ꯭ꯔꯣ꯫
ꯈꯪꯗꯦ꯫
ꯑꯃꯗꯣ ꯎꯁꯣꯏ ꯎꯇꯤ ꯆꯥꯅꯤꯡꯉꯦ ꯍꯥꯏꯔꯝꯅꯦ꯫
ꯎꯝ ꯇꯥꯏ ꯎꯁꯣꯏ ꯆꯥꯅꯤꯡꯉꯦ ꯏꯕꯦꯝꯃ ꯎꯇꯤꯁꯨ ꯌꯥꯅꯤ ꯎꯇꯤ ꯎꯁꯣꯏ ꯎꯇꯤꯁꯤꯗ ꯏꯁꯁꯁ ꯏꯁ ꯅꯪ ꯅꯈꯨꯠꯇꯨꯗꯤ ꯍꯨꯖꯤꯛ ꯀꯃ ꯍꯝ ꯍꯝ ꯆꯤꯛꯄ ꯈꯔ ꯐꯔꯕꯣ꯫
ꯆꯤꯛꯄꯗꯤ ꯈꯔ ꯑꯗꯨꯑꯣꯏꯖꯨ ꯃꯄꯥꯖꯤꯗꯤ ꯄꯥꯏꯕ ꯌꯥꯗꯦ꯫
ꯀꯗꯧ ꯑ ꯀꯟ ꯅꯪ ꯁꯤꯗꯕ
ꯃꯥꯒꯤ ꯐꯒꯔꯦ ꯐꯒꯔꯦ ꯑꯗꯨꯗꯤ ꯌꯥꯈꯨꯟ ꯃꯆꯥꯝꯃ ꯈꯛꯇ ꯇꯥꯕꯅꯤꯗ꯫ ꯌꯥꯈꯨꯟ ꯑꯃꯅꯦꯕ ꯃꯥꯒꯤ ꯍꯨꯏꯌꯥꯗꯣ ꯊꯨꯏꯅꯦꯕ ꯎꯟꯁꯥ ꯃꯥꯅ ꯀꯒꯣꯡꯉ ꯆꯤꯡꯊꯝꯕꯗ ꯑꯩꯒꯤ ꯈꯨꯠꯀꯤ ꯍꯥꯔꯤꯁ ꯀꯅꯣꯗꯣ ꯍꯥꯏꯗꯤ ꯑ ꯎꯟꯁꯥꯗꯣ ꯈꯔ ꯐꯛꯈꯤꯕ ꯍꯥꯏꯗꯤ ꯐꯛꯄꯍꯥꯏꯗꯤ ꯄꯨꯔꯥ ꯐꯛꯄ ꯅꯠꯇꯕ ꯍꯤꯒꯠꯂꯛꯄꯗꯣ ꯍꯤꯒꯠꯂꯒ ꯃꯅꯨꯡꯗ ꯏ ꯊꯣꯛꯂꯛꯄꯗꯣ ꯑꯩꯅ ꯍꯤꯒꯠꯂꯛꯄ ꯎꯟꯁꯥꯗꯣ ꯅꯝꯖꯟꯂꯒ ꯑꯗꯨꯝ ꯃꯅꯨꯡꯗ ꯍꯥꯏꯗꯤ ꯍꯨꯖꯤꯛꯇꯤ ꯎꯟꯁꯥ ꯑꯣꯏꯅ ꯑꯗꯨꯝ ꯂꯩꯒꯔꯦꯕ ꯅꯞꯁꯟꯅꯔꯒ꯫ ꯑꯗꯨꯃꯥꯏ ꯇꯧꯔ ꯂꯩꯌꯦ ꯃꯃꯤꯗꯤ ꯃꯥꯒꯤ ꯌꯥꯒꯤ ꯌꯥ ꯐꯔꯖꯨ ꯍꯨꯏꯌꯥꯗꯨꯒꯤ ꯌꯥꯈꯨꯟꯅꯦꯕ ꯂꯩꯔꯤꯁꯦ
ꯑꯗ ꯅꯪꯒꯤ ꯒꯨꯂꯤ ꯄꯤꯔꯛꯑꯦ ꯍꯥꯏꯗꯨꯅ ꯒꯧꯂꯤꯗꯨꯅ ꯔꯤ ꯁꯀꯤꯟ ꯚꯦꯛꯁꯤꯟꯁꯨ ꯀꯥꯞꯄꯒꯅ ꯑꯣ
ꯅꯪ ꯄꯦꯔꯥꯁꯤꯇꯥꯃꯣꯟ ꯑꯃ ꯂꯩꯒꯣ ꯍꯥꯏꯕ ꯍꯌꯦꯡ ꯂꯥꯏꯍꯧ ꯍꯧꯔꯖꯨ
ꯃꯥꯟꯅꯦ ꯄꯦꯔꯥꯁꯤꯇꯥꯃꯣꯟ ꯑꯣ ꯑꯃ ꯂꯩꯩꯩ ꯆꯤꯛꯄ ꯁꯥꯕ ꯇꯧꯔꯛꯑꯒꯗꯤꯅ ꯍꯥꯏꯔꯤꯅꯦ
ꯀꯩꯕ
ꯑꯗ ꯃꯣꯏꯗꯤ ꯍꯧꯗꯣꯡꯒꯤꯗꯤ ꯃꯌ ꯃꯌꯥꯗꯣ ꯌꯥꯝ ꯊꯧꯕꯅꯤꯅꯅꯦ ꯃꯣꯏꯗꯤ ꯃꯅꯨꯡꯗ ꯍꯨꯠ ꯄꯅꯦꯕ ꯃꯑꯣꯡ ꯃꯥꯟꯗꯅ ꯈꯪꯕ꯭ꯔꯥ ꯃꯤꯅ ꯐꯩ ꯍꯥꯏꯗꯣ ꯑꯗꯣ ꯃꯤ ꯂꯣꯏꯅꯥ ꯍꯥꯢꯔꯛ ꯑꯦꯕꯥ ꯑꯗꯣ
ꯍꯨꯏꯅ ꯐꯩ ꯍꯥꯏꯌꯦꯕ ꯑꯪ
ꯈꯨꯅꯝꯒ ꯑꯩꯗꯤ ꯈꯨꯕꯥꯛ ꯃꯌꯥꯏ ꯃꯅꯤꯡ ꯒꯤ ꯐꯥꯎꯗꯣꯛ ꯑꯕꯣꯏ ꯅꯤꯡꯉꯤꯅꯤ ꯏꯕꯦꯝꯃꯥ ꯂꯥꯋꯥꯏꯖꯦ ꯁꯦꯒꯥꯏꯗꯅ ꯑꯗꯩ ꯃꯣꯏꯗꯤ ꯆꯤꯛꯏꯉꯩ ꯃꯅꯨꯡꯗ ꯁꯨꯃꯥꯏꯅꯥ ꯐꯠ ꯂꯥꯎꯅꯥ ꯁꯠꯇꯣꯀꯄꯥ ꯌꯗꯦꯕꯥ ꯈꯨꯖꯤꯟꯗꯨꯅ ꯑꯗꯨꯃꯥꯏꯅꯥ ꯐꯔꯒꯥ ꯃꯌꯥꯗ ꯀꯣꯟꯖꯟꯂꯒ ꯆꯤꯛꯍꯟꯂꯒ ꯁꯨꯃꯥꯏꯅ ꯅꯝ ꯃꯒꯥ ꯊꯝ ꯃꯅꯤꯅꯥ ꯀꯣꯟꯖꯤꯟꯂꯥ ꯂꯩꯇꯔꯣ ꯑꯗꯥ ꯐꯥꯗꯥꯠ ꯐꯗꯥꯠ ꯆꯨꯝꯅꯥ ꯀꯣꯟꯖꯟꯂꯒꯅꯥ ꯐꯩ ꯃꯈꯣꯡꯒꯗꯣ ꯀꯥꯎꯔꯒꯅꯦ ꯃꯌꯥꯅꯥ ꯍꯜꯂꯒꯥ ꯆꯤꯛꯄ ꯑꯃꯁꯨ ꯂꯩꯔꯤꯌꯦ ꯍꯪꯗꯣꯡ ꯝꯈꯜ ꯃꯅꯥꯗꯦꯕꯥ ꯑꯈꯣꯏ ꯁꯤꯗꯥ ꯍꯦꯖꯤꯛꯀꯤ ꯑꯩ ꯍꯪꯗꯣꯡ ꯗꯨꯗꯩꯩ ꯐꯖꯤꯟꯂꯥ ꯆꯤꯛꯄꯤ ꯈꯣꯡꯖꯦ ꯐꯖꯟꯂꯒ ꯃꯈꯣꯡ ꯈꯨꯠꯅ ꯀꯥꯎꯕꯁꯨ ꯂꯩꯌꯦꯕꯥ
ꯑꯧ ꯏꯕꯦꯝꯃꯥ ꯈꯣꯒꯥꯏꯗꯅꯥ ꯏꯕꯦꯝꯃꯥ ꯃꯃꯥꯡꯗ ꯍꯧꯗꯣꯡ ꯃꯌꯥꯝ ꯑꯃꯥ ꯆꯤꯛꯄꯗ ꯍꯟꯗꯛ ꯀꯤꯁꯤꯗꯤ ꯑꯩꯅꯥ ꯌꯥꯝ ꯀꯤꯕꯥ ꯑꯅꯥꯕꯥ ꯌꯥꯎꯕꯥ ꯅꯕꯅꯤꯅꯥ ꯇꯝ ꯉꯝꯗꯦꯗꯅꯥ ꯔꯦꯕꯤꯁ ꯑꯅꯥꯕꯥ ꯑꯃꯥ ꯑꯣꯏꯔꯝꯃꯗꯤ ꯑꯗꯨꯅꯤ
ꯑꯗꯣ ꯌꯦꯡꯍꯧꯕꯅꯥ ꯐꯩ
ꯅꯪ ꯍꯌꯦꯡ ꯀꯅꯥꯒꯥ ꯂꯥꯛꯃꯤꯟ ꯅꯥꯗꯣꯏꯕ
ꯑꯩꯈꯣꯏ ꯑꯗꯨꯝ ꯄꯥꯎ ꯐꯥꯎꯅꯥꯔꯥꯒꯦ꯫
ꯄꯨꯟ ꯅꯥ
ꯎꯝ
ꯑꯗꯥ ꯅꯣꯏ ꯑꯗꯨꯝ ꯒꯥꯔꯤ ꯃꯆꯥ ꯑꯣꯏꯅꯔꯁꯨ ꯑꯗꯨꯝ ꯃꯆꯥꯗ
ꯎꯝ ꯀꯃꯥꯏ ꯍꯥꯏꯔꯛꯇꯣꯏꯅꯣ ꯈꯪꯗꯦ ꯑꯗꯨ ꯆꯠꯄꯩꯗꯨꯗꯤ ꯄꯥꯎ ꯐꯥꯎꯅꯥꯗꯔ꯭ꯤ
ꯃꯣꯏ ꯄꯥꯎ ꯐꯥꯎꯅꯥꯔꯒ ꯅꯣꯏ ꯑꯗꯨꯝ ꯍꯧꯅꯔꯒꯥ
ꯑꯩꯈꯣꯏ ꯍꯧꯅꯔꯒꯗꯤ ꯂꯛꯇꯧ ꯃꯥꯜꯂꯦ ꯎꯝ
ꯎꯝ ꯍꯣꯏ ꯌꯦꯡꯉꯣ ꯃꯑꯣꯡ ꯇꯧꯔꯒꯥ ꯉꯟ ꯅꯥꯗꯤ ꯂꯥꯛ ꯎꯗꯅ
ꯂꯥꯛꯀꯦ ꯂꯥꯛꯀꯦ ꯉꯟꯅꯥ ꯑꯣꯏꯅꯥ ꯍꯥꯏꯗꯤ ꯍꯥꯏꯍꯩꯗꯦ
ꯎꯝ ꯍꯥꯏꯕꯨꯗꯤ ꯍꯥꯏꯍꯩ ꯗꯦ ꯉꯟꯅꯗꯤ ꯂꯥꯛ ꯑꯣꯗꯤ ꯑꯩꯈꯣꯏ ꯁꯣꯝꯗꯥꯗꯤ ꯑꯉꯥꯡ
ꯎꯝ
ꯑꯈꫭꯏꯒꯤ ꯏꯆꯦ ꯑ ꯏꯅꯦ ꯃꯥꯝꯃꯩ ꯃꯆꯥꯖꯤꯡ ꯂꯩꯁꯥꯕꯤ ꯑꯃ ꯌꯥꯎꯍꯟꯒꯦ ꯇꯧꯕ ꯑꯩꯅ ꯁꯤꯗ ꯂꯥꯛ ꯑꯒ ꯊꯕꯛ ꯏꯪꯈꯥꯡ ꯈꯔ ꯀꯩꯅꫭ ꯇꯧꯅꯕꯥꯅ ꯑꯗꫭ ꯈꯪꯗꯦ ꯁꯪꯗꯧꯔꯤꯔꯥ ꯁꯪꯉꫭꯏꯗꯧꯔꯤꯕꯥꯗꯤ ꯈꯪꯗꯦ꯫
ꯑꯥ
ꯑꯁ! ꯈꯨꯠꯅꯥꯎꯕꯤꯒꯤ ꯈꯨꯖꯤꯟ ꯐꯛ ꯈ꯭ꯔꯦꯃꯤ ꯔꯦꯕꯤꯅꯥ ꯅꯪꯕꫭ ꯑꯁ
ꯏꯁ ꯇꯜꯂꯦ ꯑꯩꯖꯦ ꯇꯥꯕꯗ
ꯁꯦꯒꯥꯏ ꯂꯩꯔꯩꯅꯦ ꯏꯁ! ꯅꯥꯕ ꯂꫭꯏꯔꯔꫭꯏ ꯅ ꯑꯩ ꯊꯕꯛ ꯆꯠꯇ ꯌꯥꯔꯔꫭꯏꯌꯦ ꯏꯁꯩ!
ꯅꯇꯩ ꯌꯥꯝ ꯆꯥꯗꯦꯗ ꯔꯕꯤꯅꯥ ꯑꯩꯖꯦ ꯈꯪꯕ꯭ꯔꯥ ꯑꯁꫭꯛ ꯕꯟ ꯌꯥꯝ ꯇꯧꯋꯦꯕ ꯑꯁꯤꯗꯁꯨ ꯉꯔꯥꯡꯅ ꯘꯨꯛ ꯘꯨꯛ ꯘꯨꯛ ꯆꯨꯗꯥꯔ ꯏꯁꯤꯡ ꯍꯥꯜꯂꯒ ꯈꯨꯗꯥꯡ ꯖꯤꯗꯥ ꯄꫭꯝ ꯂꯩ ꯑ ꯏꯁꯤꯡ ꯗꯥꯛ ꯇ ꯂꯩꯔꯩ
ꯀꯨꯊꯤ ꯌꯦꯡꯉꯨꯕꯗꯨ ꯀꯩ ꯍꯥꯏꯔꯛꯀꯦ
ꯅꯪ ꯅꯍꯥꯟ ꯊꯥꯡ ꯄꯨꯔꯛꯑꫭ ꯍꯥꯏꯔꯛ ꯅꯨꯃꯤꯠꯇꫭ ꯊꯥꯡꯒꯤ ꯋꯥꯔꯤ ꯁꯥꯟꯅꯔꯝꯃ
ꯑꯗꯨꯅꯦ ꯀꯥꯎꯔꯦꯌꯦ ꯌꯥꯔꯦ ꯌꯥꯔꯦ
ꯑꯩ ꯐꯖꯅ ꯐꯦꯡꯕꯤꯒꯦ ꯍꯌꯦꯡ ꯅꯪ ꯂꯥꯛꯄꯗ ꯍꯌꯦꯡ ꯅꯪ ꯅꯤꯡꯖꯪ ꯉꯛꯎꯀꫭ ꯍꯌꯦꯡ ꯅꯤꯡꯖꯪꯉꫭ ꯍꯥꯏꯖꯤꯅꯤ ꯑꯩꯅ ꯀꯩꯅꫭ ꯇꯧꯔꯒ ꯐꯖꯅ ꯐꯦꯡꯕꯤ ꯅꯪꯒꯤꯖꯦ ꯐꯦꯡꯉꯒ ꯊꯧꯒꯗꯕ ꯊꯥꯡꯅꯤ ꯁꯦ ꯃꯌꯥꯖꯦ ꯑꯝ ꯌꯥꯎ ꯀꯩꯅꫭ ꯇꯧꯗꯦꯕ ꯑꯩꯅꯅꯦ ꯎꯝ ꯑꯗꯨꯒ ꯅꯪꯒꯤ ꯑꯃ ꯅꯍꯥꯟꯒꯤ ꯍꯥꯏꯕꯗꯨꯖꯨ ꯍꯥꯏꯐꯦꯠ ꯌꯦꯡꯁꯦ ꯅꯦꯠ ꯅꯨꯡ ꯐꯖꯅ ꯌꯥꯔꯗꯤꯅꯦ ꯑꯗꯨꯝ ꯁꯦꯝꯖꯦꯕ ꯀꯥꯏꯗꯩ ꯑꯩꯗꯤ ꯍꯥꯟꯗꯛꯇꯤ ꯍꯦꯛꯇ ꯀꫭꯛ ꯉꯥꯎꯗ ꯍꯥꯎꯗꫭꯡ ꯅꯕꯋꫭ ꯏꯃꯥ ꯅ ꯅꫭꯏꯃꯥꯒꯤꯗꯤ ꯀꯃꯥꯏ ꯇꯧꯒ꯭ꯔꯦ
ꯑꯩꯈꫭꯏ ꯃꯥꯗꫭ ꯃꯊꯤꯗꫭ ꯑꯗꯨꯝ ꯀꯥꯞꯊ ꯂꯩꯔꯤꯕ ꯅꯪ ꯍꯤꯗꯥꯛ ꯄꯨꯗꯤ ꯆꯥꯔꯤ ꯃꯥꯖꯨ ꯃꯁ ꯃꯥꯁꯥ ꯌꯥꯝ ꯁꫭꯜꯂꯦ ꯑꯩ ꯆꯠꯅꯤꯡꯗꯦ ꯗꫭꯛꯇꯔꯗ
ꯑꯁ! ꯂꯩꯅꯤꯡꯗꯦꯗ ꯑꯅꯥ
ꯑꯗꫭ ꯑꯃꫪꫭꯝꯗ ꯀꯩꯅꫭꯝ ꯇꯧꯕꯅꯤꯗ ꯏꯆꯦ ꯍꯥꯏꯗꯤ ꯑꯍꯟ ꯑꫭꯏꯕꯅꯤꯅ ꯃꯥꯈ꯭ꯋꯥꯡꯗꫭ ꯑꯗꯨꯝ ꯅꯥꯔꯒ ꯂꯩꯔꯦꯗꯅ
ꯎꯝ ꯅꯨꯪꯒꯨꯝꯕ ꯂꯩꯕꯔꯥ ꯅꯨꯪꯒꯨꯝꯕ ꯂꯩꯕꯒꯤ ꯄꯔꯣꯕꯂꯦꯝ ꯂꯩꯖꯥꯠꯂꯥ
ꯑꯩꯈꯣꯏ ꯕꯥꯗꯤ ꯂꯩꯀꯣ
ꯎꯝ ꯂꯧꯊꯣꯛꯈꯔ꯭ꯕ
ꯂꯧꯊꯣꯛꯇꯦ ꯃ ꯗꯥꯏꯄꯦꯇꯤꯁꯇ ꯂꯩꯕꯅꯤꯅ ꯑꯣ ꯄꯥꯔꯦꯁꯅꯟ ꯇꯧꯕꯗꯥ ꯐꯔꯛ ꯇꯥꯅꯦꯅ
ꯑꯁ ꯔꯕꯤꯅ ꯈꯪꯗꯦꯗ ꯆꯦꯆꯦꯖꯨ ꯉꯥꯏꯔꯦ ꯑꯩꯈꯣꯌ ꯑꯩꯖꯨꯅꯦ ꯑꯥꯅꯕ ꯅꯦ ꯌꯣꯝꯃꯤꯅꯦ ꯏꯕꯦꯝ ꯃ ꯀꯔꯤ ꯑꯣꯏꯗꯣꯏꯅꯣ ꯈꯪꯗꯦ ꯕꯤ ꯄꯤ ꯋꯥꯪ ꯉꯦꯒꯥ ꯀꯤꯔꯦꯅꯤ ꯆꯥꯍꯤꯖꯦ ꯑꯩꯈꯣꯌꯗꯤ ꯕꯤ ꯄꯤ ꯖꯦ ꯋꯥꯪꯈꯠꯂꯒ ꯑꯗꯨꯝ ꯁꯥꯎꯕꯥ ꯌꯥꯗꯦ ꯕꯤ ꯄꯤꯖꯦ ꯖꯔ ꯋꯥꯡꯈꯠ ꯇꯧꯑꯦ ꯑꯩ ꯍꯤꯗꯥꯛ ꯆꯗꯦꯕꯥ ꯍꯤꯗꯥꯛ ꯆꯗꯕꯅꯤꯅꯥ ꯀꯟꯇꯔꯣꯜ ꯇꯧꯔ ꯊꯝꯃꯤꯅꯦꯕꯥ ꯗꯣꯛꯇꯔꯅꯥ ꯀꯩꯁꯨ ꯇꯧꯔꯔꯣꯏꯌꯦꯅꯥ ꯑꯗꯥꯒꯤ ꯑꯍꯥꯎ ꯑꯊꯨꯝ ꯈꯤꯇꯥꯡ ꯆꯥꯁꯤꯜꯂꯅꯤ ꯑꯥꯗꯩꯩ ꯈꯨꯔꯨ ꯈꯨꯎꯖꯦ ꯑꯃꯨꯛ ꯅꯕ ꯍꯦꯛꯇꯥ ꯍꯧꯔꯛꯄꯥ ꯑꯩꯖꯦ ꯑꯗꯣ ꯈꯨꯗꯥꯪꯖꯤꯃꯅꯦ ꯈꯨꯗꯥꯪꯗ ꯄꯣꯝꯕꯤꯗꯣ ꯈꯨꯗꯥꯡꯗ ꯄꯣꯝꯕꯤꯗꯣ ꯇꯧꯒꯜꯂꯦ ꯑꯩꯖꯦ ꯌꯥꯝꯅꯥ ꯈꯨꯗꯥꯪ ꯄꯣꯝꯕꯗꯣ ꯇꯧꯒꯟꯕꯅꯤꯅꯥꯟꯅꯦ ꯀꯩ ꯀꯩ ꯀꯩꯝ ꯆꯥꯁꯤꯟ ꯌꯥꯗꯕꯤ ꯁꯥ ꯀꯔꯤ ꯀꯔꯥ ꯁꯨꯝ ꯁꯨꯝꯕꯥ ꯆꯥꯁꯤꯜꯂꯒꯅꯥꯅꯦ ꯍꯦꯛꯇꯥ ꯍꯧꯔꯛꯑꯦꯕ ꯈꯪꯕꯔꯥ ꯍꯥꯟꯅꯥ ꯆꯗꯔ ꯉꯩꯗꯁꯨ ꯀꯦꯏꯝꯕꯨꯗꯤ ꯍꯟꯅꯥ ꯆꯗꯔꯤꯉꯩꯗ ꯈꯔꯥ ꯑꯗꯨꯝ ꯍꯧꯔꯛꯑꯦ ꯑꯗꯨ ꯑꯣꯏꯔꯒꯁꯨ ꯆꯥꯔꯒꯗꯤ ꯑꯃꯨꯛ ꯍꯦꯟꯖꯤꯟꯗꯣꯏꯕ
ꯎꯝ
ꯑꯗꯨꯅꯤ ꯌꯥꯝ ꯇꯜꯂꯤꯗ
ꯍꯧꯖꯤꯛꯁꯦ ꯑꯩꯁꯦ ꯊꯥꯎ ꯊꯨꯝꯖꯦ ꯄꯥꯛ ꯆꯥꯅꯤꯪꯗꯔ꯭ꯦ ꯑꯥꯗ ꯌꯨꯝꯗ ꯇꯧꯖꯕꯅꯥ ꯐꯩꯌꯦꯕ
ꯉꯥꯏ ꯍꯣꯇꯦꯜꯗꯒꯤ ꯀꯩꯒꯤ ꯐꯁ ꯐꯨꯗꯀꯤ ꯑꯣꯏꯔꯣ ꯑꯃꯥ ꯑꯃꯥ ꯀꯪꯍꯧ ꯕꯣꯔꯥ ꯑꯗꯩꯩ ꯑꯗꯨꯝꯕ ꯃꯌꯥꯝ ꯆꯥꯁꯤꯟꯕꯁꯦ ꯑꯃꯔꯣꯝꯗ ꯐꯄꯣꯇꯦꯗꯥ ꯇꯥꯉꯥꯏ ꯐꯥꯗꯕꯒꯤ ꯐꯔꯛ ꯇꯥꯕꯥ ꯈꯣꯠꯄꯗ ꯆꯥꯕꯥ ꯅꯠꯇꯅꯅꯦ ꯆꯕꯗꯣ ꯅꯨꯪꯉꯥꯏꯇꯦꯕ ꯆꯥꯈꯥꯎꯖꯨ ꯄꯔꯣꯕꯂꯦꯝ ꯑꯣꯏꯗꯅꯥ ꯅꯪ ꯍꯧꯗꯣꯪ ꯄꯝꯃꯤꯕꯣ
ꯍꯧꯗꯣꯪ ꯃꯆꯥ ꯂꯧꯅꯤꯪꯏꯕ ꯅꯪ ꯍꯧꯗꯣꯪ ꯃꯆꯥ ꯃꯔꯤꯖꯦ ꯄꯤꯕꯝ ꯑꯥ ꯃꯃꯥꯟꯅꯕꯤꯅꯥ ꯂꯧꯅꯦꯅ ꯇꯧꯔꯒꯥ ꯂꯧ ꯂꯩꯇꯔꯥ ꯂꯥꯛꯏꯌꯦ
ꯑꯩꯒꯤꯗꯣ ꯍꯧꯖꯤꯛꯁꯦ ꯌꯨꯝꯗꯖꯨ ꯑꯥ ꯖꯤꯕꯥ ꯄꯥꯟꯕꯥ ꯌꯥꯝ ꯄꯨꯁꯤꯟꯒꯤꯅꯨ ꯍꯥꯏꯌꯦꯕ ꯑꯩ ꯃꯍꯨꯠ ꯃꯔꯦꯡ ꯑꯅꯤꯔꯥ
ꯅꯪ ꯀꯨꯊꯤꯗꯨꯕꯨ ꯑꯃꯨꯛ ꯌꯦꯡꯏꯔ
ꯑꯧ ꯀꯩꯅꯣ ꯗꯥꯖꯨ ꯑꯗꯨꯝ ꯍꯥꯏꯔꯛꯑꯦ ꯖꯣꯏꯒꯤꯗꯨ ꯍꯥꯏ ꯑꯩꯒꯤꯗ ꯖꯣꯏꯒꯤꯌꯦ ꯁꯅꯃꯍꯤꯒꯤꯗꯨꯗ
ꯁꯅꯃꯍꯤꯗ ꯖꯣꯏꯒꯤꯒꯥ ꯌꯦꯡꯎꯔꯕꯣ
ꯌꯦꯡꯉꯨꯗꯔ꯭ꯦꯗꯥ
ꯑꯈꯣꯌꯒꯤ ꯑꯩꯗꯤ ꯀꯩꯅꯣꯖꯦ ꯑꯔꯦꯠ ꯀꯣꯔꯦꯜꯖꯨ ꯑꯗꯨꯝ ꯍꯥꯏꯕ ꯃꯥꯜꯂꯦ ꯑꯗꯨꯒ ꯎꯝ ꯑ ꯌꯦꯜꯂꯣ ꯁꯦꯐꯤꯌꯥꯔ ꯁꯦꯐꯤꯌꯥꯔ ꯁꯤꯗꯤꯅꯦ ꯑꯗꯨꯝ ꯀꯨꯊꯤ ꯑꯌꯦꯡꯕ ꯈꯨꯗꯤꯡꯒꯤ ꯍꯥꯏꯌꯦ
ꯑꯩꯖꯨ ꯌꯦꯜꯂꯣ ꯁꯦꯐꯤꯌꯥꯔꯖꯦ ꯑꯅꯤ ꯍꯥꯏꯔꯛꯑꯦꯕꯀꯣ ꯑꯅꯤꯗꯣ ꯐꯣꯔ ꯔꯦꯇꯤ ꯉꯥꯛꯇ ꯑꯣꯏ ꯑꯗꯨꯗꯤ ꯑꯃꯇꯪ ꯁꯤꯕꯅ ꯑꯗꯨꯝ ꯁꯛ ꯌꯥꯔꯅꯤꯗꯅ
ꯌꯥꯏꯌꯦ ꯅꯠꯇꯤꯌꯦ ꯃꯇꯨꯡꯅ ꯄꯩꯁꯥ ꯂꯩꯕꯅꯦ ꯄꯩꯁꯥ ꯇꯥꯡꯉꯗꯤ
ꯁꯅꯥꯗ ꯁꯥꯎ ꯍꯥꯏꯌꯦꯕ ꯑꯇꯩꯗ ꯁꯥꯒꯅꯣ ꯍꯥꯏꯕ
ꯑ ꯌꯦꯜꯂꯣꯗꯤ ꯁꯅꯥꯗ ꯁꯥꯒꯗꯕꯅꯦ ꯃꯥꯗꯤꯅꯦ ꯇꯨꯝꯕ ꯄꯣꯠ ꯅꯠꯇꯦꯕ ꯑꯇꯨꯝꯕ ꯄꯣꯠ ꯁꯅꯥꯗ ꯁꯥꯗ ꯌꯥꯗꯦ ꯔꯦꯗ ꯀꯣꯔꯤꯌꯜꯅ ꯑꯉꯥꯡꯕꯗꯣ ꯁꯅꯥꯗ ꯁꯥ ꯃꯇꯝꯗ ꯑ ꯇꯨꯝꯕꯅꯤꯅ ꯃꯥꯗꯤ ꯅꯨꯡꯗꯨ ꯇꯥꯍꯧꯅꯤꯕ ꯈꯪꯕꯔꯥ ꯔꯦꯠ ꯀꯣꯔꯦꯜꯗꯤ ꯇꯨꯝꯕ ꯅꯥꯏ ꯌꯦꯕ ꯌꯦꯜꯂꯣ ꯁꯦꯐꯤꯌꯔꯖꯦ ꯐꯖꯕꯅꯦꯍꯦ ꯑꯩ ꯑꯩꯕꯨ ꯁꯅꯥꯗꯧꯅ ꯁꯥꯔꯖꯤꯔ ꯈꯜꯂꯤꯕꯅꯤ ꯅꯪꯅ ꯍꯥꯏꯔꯛꯇꯅ ꯅꯤꯡꯖꯤꯡꯉꯛꯏꯅꯤꯅꯦ ꯁꯅꯥ ꯂꯩꯌꯦ ꯁꯅꯥ ꯈꯔ ꯑꯗꯩ ꯁꯅꯥꯅꯤ ꯒꯥꯏꯅ ꯂꯩꯔꯝꯕꯅꯤ ꯅꯆꯤꯟ ꯁꯦꯜ ꯑꯥ ꯃꯃꯜ ꯑꯥ ꯌꯧꯔꯦ ꯑꯗꯨꯒ ꯀꯗꯥꯏꯗꯒꯤ
ꯀꯩꯅꯣ ꯊꯥꯔꯇꯤꯇꯨ ꯊꯥꯔꯇꯤ ꯀꯩꯅꯣ ꯌꯧꯔꯦ ꯉꯝꯃꯔꯣꯏ
ꯂꯤꯁꯤꯡ ꯀꯌꯥ ꯌꯥꯡꯈꯩ ꯌꯧꯔꯝꯃꯅꯤꯌꯦ
ꯌꯧꯔꯝꯃꯅꯤ
ꯉꯥꯍꯟ ꯑꯩ ꯍꯪꯉꯨꯕꯗ ꯂꯨꯄꯥ ꯂꯤꯁꯤꯡ ꯅꯤꯝꯐꯨ ꯇ ꯅꯤꯝꯐꯨ ꯇꯔꯦꯠ ꯍꯥꯏꯌꯦ ꯁꯟꯗ
ꯀꯔꯤ
ꯁꯟꯗ ꯅꯤꯝꯐꯨ ꯇꯔꯦꯠ ꯍꯣꯏꯌꯦ
ꯀꯅꯥꯗꯅꯣꯕ
ꯍꯉꯣ ꯑꯈꯣꯏ ꯁꯤ ꯁꯅꯥ ꯁꯥꯕ ꯅꯨꯄꯥ ꯑꯃ ꯂꯩꯌꯦ ꯑꯗꯨꯗ ꯍꯥꯏ ꯃꯥꯅ ꯑꯩꯅ ꯍꯪꯕ
ꯑꯗꯨꯗꯤ ꯀꯅꯥ ꯁꯤꯗꯣꯔꯤꯒꯦ
ꯑꯗꯨꯅꯤ ꯀꯩꯅꯣ ꯁꯅꯥ ꯁꯟꯗ ꯅꯤꯝꯐꯨ ꯇꯔꯦꯠ ꯌꯧꯔꯕꯅꯤ
ꯔꯥꯕꯤꯅꯥ ꯑꯩ ꯃꯥꯄꯥꯟ ꯑꯝꯇꯥ ꯊꯣꯛꯀꯦ ꯑꯩ ꯑꯃꯨꯛ ꯇꯝꯃꯥꯒ ꯑꯃꯨꯛ ꯇꯧꯔꯛꯀꯦ ꯀꯣ ꯍꯣꯍꯣꯏ ꯎꯝ